ꯀꯩꯗꯧꯔꯤꯅꯣ
ꯂꯦꯞꯄꯤꯌꯦ ꯅꯪꯗꯤꯢ
ꯑꯩꯗꯤ ꯐꯃꯨꯡꯗ ꯂꯩꯗ
ꯆꯥꯛ ꯆꯥꯔꯕꯣ
ꯆꯥꯔꯦ ꯅꯪꯗꯤ
ꯆꯥꯗ꯭ꯔꯤꯗ
ꯊꯦꯡꯉꯦꯍꯦ
ꯎꯝ ꯈꯔꯗꯤ ꯊꯦꯡꯉꯦ ꯀꯩ ꯏꯟꯁꯥꯡ ꯆꯥꯔꯒꯦ
ꯑꯩꯁꯦ ꯌꯦꯟ ꯆꯥꯏ ꯉꯁꯤ
ꯍꯥꯎꯋꯦꯗꯅ
ꯍꯣꯏ ꯎꯝ ꯍꯥꯎ ꯀꯩ ꯃꯊꯦꯜꯔꯣ ꯅꯪꯗꯤ
ꯑꯩꯈꯣꯏꯗꯤ ꯀꯥꯡꯁꯣꯏ ꯊꯣꯡꯌꯦ
ꯀꯩ ꯀꯥꯡꯁꯣꯏꯔꯣ
ꯑꯂꯨꯒ ꯆꯧꯔꯤꯒ
ꯑꯗꯨꯅ ꯍꯦꯟꯅ ꯍꯥꯎꯕꯅꯦ
ꯍꯥꯎꯇꯦꯅꯦ ꯅꯨꯃꯤꯠ ꯈꯨꯗꯤꯡꯒꯤ ꯆꯥꯔꯤꯗꯨꯗꯤ ꯍꯥꯎꯇꯦ ꯅꯣꯏꯒꯤ ꯑꯣꯏꯅ ꯍꯦꯟꯅ ꯍꯥꯎꯋꯦꯅꯦ
ꯎꯝ ꯆꯥꯕꯅꯦ ꯑꯗꯨꯗꯤ
ꯈꯣꯏ ꯑꯩꯒꯤꯁꯨ ꯄꯩꯁꯥ ꯊꯥꯔꯛꯑꯣꯅꯦ ꯂꯧꯅꯤꯡꯉꯥꯏ
ꯗꯨꯗꯤ ꯂꯩꯇꯦ
ꯂꯩꯌꯣꯍꯦ
ꯂꯩꯇꯦꯍꯦ ꯑꯩꯁꯨ ꯊꯣꯛꯇꯤꯍꯦ
ꯊꯣꯛꯅꯤꯉꯥꯏ ꯇꯧ
ꯑꯩꯁꯨ ꯊꯣꯛꯇꯕꯅꯦꯅ ꯂꯩꯇꯦ
ꯅꯣꯡ ꯇꯥꯕ꯭ꯔꯣ
ꯇꯥꯗꯦꯗ ꯍꯧꯖꯤꯛꯊꯤ ꯌꯥꯝ ꯁꯥꯏꯗ ꯅꯣꯏ ꯗꯨꯗꯤ
ꯑꯁ ꯑꯔꯨꯝꯗꯗꯤ ꯌꯥꯝ ꯁꯥꯏꯌꯦ
ꯅꯣꯏꯗꯗꯤ ꯅꯣꯡ ꯆꯨꯗ꯭ꯔꯣ
ꯅꯣꯡ ꯇꯥꯗꯦ ꯍꯧꯖꯤꯛꯇꯤ
ꯃꯩ
ꯍꯣꯏ ꯂꯥ ꯑꯦ ꯃꯩꯗꯤ ꯃꯨꯠꯇꯦꯗ ꯁꯤꯗꯗꯤ
ꯐꯩꯅ ꯁ꯭ꯋꯥꯏꯗꯗꯤ ꯅꯣꯡ ꯆꯨꯕꯅꯤ ꯃꯩꯁꯨ ꯑꯗꯨꯝ ꯃꯨꯠꯀꯅꯤ
ꯑꯥ
ꯇꯤ ꯃꯩ ꯀꯩ ꯀꯩ ꯇꯧꯔꯤꯅꯣ ꯍꯧꯖꯤꯛꯀꯥꯟꯗꯤ
ꯀꯩꯁꯨ ꯇꯧꯗꯦ
ꯇꯧꯋꯣꯗꯅ
ꯇꯧꯅꯤꯡꯉꯥꯏ ꯂꯩꯇ꯭ꯔꯦꯅꯦꯍꯦ
ꯍꯝ ꯊꯤꯒꯗꯝꯅꯤ ꯀꯩꯅꯣ
ꯀꯟꯅ ꯊꯤꯔꯤ
ꯊꯤꯔꯤ ꯊꯤꯔꯤ
ꯀꯟꯅ ꯊꯤꯔꯤ
ꯑꯁ ꯇꯜꯂꯦꯗ
ꯀꯩꯅꯤ ꯃꯩ ꯃꯟꯕꯒꯤꯔꯣ
ꯅꯨꯡꯉꯥꯏꯃꯟꯕꯒꯤ ꯇꯜꯂꯦ ꯍꯥꯏꯕꯗꯨꯅꯤ
ꯅꯨꯡꯉꯥꯏꯕꯅ ꯐꯔꯦꯅꯦ ꯑꯋꯥꯕ ꯁꯔꯨꯛꯇꯨꯗꯤ ꯅꯨꯡꯉꯥꯏꯅ ꯂꯩꯕꯗꯨꯅ ꯐꯕꯅꯦꯅꯦ ꯍꯛꯆꯥꯡꯁꯨ
ꯋꯥꯏꯅꯦ ꯁꯨꯝ ꯂꯩꯕꯁ ꯀꯔꯤꯅꯣ
ꯍꯥꯥ
ꯁꯨꯝ ꯂꯩꯕꯁꯨ ꯋꯥꯏꯌꯦ
ꯆꯥꯛꯅꯤ ꯀ꯭ꯔꯝ ꯀꯥꯟꯗ ꯆꯥꯗꯣꯏꯕ
ꯈꯪꯗ꯭ꯔꯦ ꯀꯟꯅ ꯊꯣꯡꯉꯤ ꯏꯪꯖꯥꯡ
ꯊꯣꯡꯉꯨ ꯊꯣꯡꯉꯨ ꯍꯥꯎꯅꯤꯉꯥꯏ ꯐꯖꯟ ꯊꯣꯡꯉꯣ
ꯑꯩꯈꯣꯏꯗꯤ ꯐꯖꯅ ꯊꯣꯡꯉꯁꯨ ꯍꯥꯎꯇꯦꯅꯦ ꯈꯣꯏ ꯈꯨꯠꯅ
ꯐꯖ ꯊꯣꯡꯔꯒ ꯐ ꯐꯖꯅ ꯊꯣꯡꯔꯒ ꯐꯖꯅ ꯆꯠꯊꯣꯛꯑꯅꯤ ꯌꯥꯝ ꯌꯥꯝꯅ
ꯑꯦꯟꯖꯥꯡ ꯍꯥꯎꯗ꯭ꯔꯗꯤ ꯌꯥꯝ ꯆꯥꯕ ꯌꯥꯗꯦꯅꯦ ꯆꯪꯗꯦꯅꯦ
ꯑꯣꯝꯂꯦꯠꯀꯨꯝꯕ ꯇꯧꯗꯅ ꯗꯨꯗꯤ
ꯑꯩꯁ ꯄꯩꯁꯥ ꯂꯩꯇꯕꯗꯤ
ꯑꯗꯨꯟ ꯃꯗꯨꯅ ꯍꯦꯟꯅ ꯍꯥꯎꯕꯅꯤ
ꯄꯩꯁꯥ ꯂꯩꯇꯦꯅꯦ ꯀꯃꯥꯏꯟ ꯆꯥꯗꯣꯏꯅꯣꯅꯦ ꯑꯗꯨꯕꯨ
ꯃꯤꯉꯣꯟꯗ ꯍꯪꯉꯨ
ꯗꯨꯀꯥꯟꯗ ꯁꯣꯂꯁꯤꯔ ꯈꯪꯗ꯭ꯔꯦ
ꯅꯣꯡꯃ ꯄꯤꯒꯦ ꯍꯥꯏꯔ
ꯍꯩ
ꯑꯁ ꯑꯁꯤꯗꯀꯣ ꯚ꯭ꯌꯨꯁꯦ ꯌꯥꯝ ꯐꯖꯩꯕꯅꯦ
ꯕꯤꯌꯨ
ꯑꯏ
ꯐꯩꯅꯦ
ꯑꯗꯨ ꯇꯦꯔꯦꯁꯇ ꯀꯥꯔꯒ ꯀꯣ ꯕꯤꯌꯨ ꯌꯦꯡꯕꯁꯦ
ꯍꯩꯃ ꯅꯨꯡꯉꯥꯏꯔꯤꯀꯣ ꯅꯪꯗꯤ
ꯅꯨꯡꯉꯥꯏ ꯍꯥꯏꯒꯗ꯭ꯔꯥ ꯅꯨꯡꯉꯥꯏꯇꯦ ꯍꯥꯏꯒꯗ꯭ꯔꯥ ꯈꯪꯗ꯭ꯔꯦꯍꯦ
ꯅꯨꯡꯉꯥꯏꯌꯣ ꯀꯩ
ꯅꯨꯡꯉꯥꯏꯊꯣꯛꯒꯗꯕꯅꯤ ꯀꯥꯏꯅ ꯍꯩ ꯅꯣꯏꯁꯨ ꯂꯥꯛꯑꯣꯗꯅꯥ
ꯅꯨꯡꯉꯥꯏ
ꯅꯣꯡꯃ ꯅꯣꯡꯃꯗꯤ
ꯄꯨꯟꯖꯩ ꯍꯥꯏꯒ꯭ꯔꯝ
ꯍꯣꯏ
ꯂꯥꯛꯄꯗꯤ ꯂꯥꯛꯅꯤꯡꯕꯅꯤ ꯑꯗꯣ ꯒꯥꯔꯤꯁꯨ ꯀꯩꯗꯧꯒꯅꯤ ꯄꯥꯛ ꯄꯥꯛ ꯆꯥꯠꯇꯦ ꯒꯥꯔꯤꯁꯨ ꯂꯩꯇꯦ ꯆꯠꯅꯤꯡꯉꯥꯏꯁꯨ ꯌꯥꯗꯦ ꯆꯠꯅꯤꯡꯉꯦ ꯍꯥꯏꯔꯒ ꯍꯦꯛ ꯍꯦꯛ ꯆꯠꯄ ꯌꯥꯗꯦꯅꯤ ꯍꯧꯖꯤꯛꯀꯥꯟꯁꯦ
ꯄꯥꯏꯔꯒ ꯂꯥꯛ ꯑꯣ
ꯎꯝ
ꯑꯗꯨꯅ ꯍꯦꯟꯅ ꯐꯔꯦ
ꯅꯨꯡꯊꯤꯟꯜꯗꯅꯤ ꯀꯩꯀꯩ ꯀꯩꯗꯧꯔꯤꯅꯣ ꯅꯣꯏꯗꯤ
ꯀꯩꯁꯨ ꯇꯧꯗꯦꯗ ꯑꯩꯈꯣꯏꯗꯤ ꯑꯗꯨꯝ ꯁꯨꯝ ꯂꯩꯕꯅꯤꯗ ꯊꯕꯛ ꯂꯩꯇꯦ
ꯆꯥꯄꯣꯠ ꯆꯥꯕ ꯑꯗꯨꯒꯨꯝꯕ ꯇꯧꯗꯉꯥꯏꯔꯤ
ꯍꯣꯏ ꯑꯗꯨꯒꯨꯝꯕ ꯇꯧꯗꯤꯅꯤ ꯈꯩꯗꯤ ꯂꯥꯏꯔꯕꯅꯤꯅ ꯑꯦ ꯌꯥꯗꯦꯅꯦ
ꯂꯥꯏꯔꯕꯅꯤꯅ ꯎꯄꯥꯏ ꯂꯩꯇꯦ
ꯍꯣꯏ ꯀꯣꯏꯕ ꯆꯠꯅꯤꯡꯉꯁꯨ ꯆꯠꯄ ꯐꯪꯗ꯭ꯔꯦ
ꯃꯇꯝ ꯅꯥꯒꯅꯤꯅ ꯃꯇꯝ ꯂꯥꯛꯀꯅꯤꯗ ꯃꯇꯝ ꯂꯥꯛꯀꯅꯤꯗ ꯍꯥꯏꯔꯒ
ꯎꯝ
ꯃꯥꯁꯅ ꯃꯇꯝ
ꯑꯗꯨꯝ ꯂꯥꯛꯀꯅꯤ ꯂꯥꯛꯀꯅꯤ ꯍꯥꯏꯔꯒ ꯂꯩꯕꯗꯅꯤ
ꯑꯗꯨꯝ ꯂꯥꯛꯀꯅꯤ ꯑꯗꯨꯝ ꯂꯥꯛꯑꯅꯤ
ꯎꯝ
ꯂꯥꯛꯗꯤ ꯂꯥꯛꯇꯕ ꯑꯗꯨꯅ ꯍꯦꯟꯅ ꯐꯔꯦ ꯑꯗꯨꯅ ꯐꯔꯦ ꯎꯄꯥꯏ ꯂꯩꯇ꯭ꯔꯦ ꯀꯩꯗꯧꯅꯤ
ꯄꯨꯟꯁꯤꯁꯦ ꯑꯗꯨꯝ ꯑꯣꯏ ꯂꯣꯏꯕ ꯇꯥꯔꯦ
ꯅꯪꯗꯤ ꯀꯩꯗꯧꯔꯤꯅꯣ ꯍꯧꯖꯤꯛꯇꯤ
ꯍꯧꯖꯤꯛꯇꯤ ꯀꯩꯁꯨ ꯇꯧꯗꯦ ꯗꯦꯗ ꯆꯥꯛ ꯆꯥꯕ ꯂꯣꯏꯔꯒ ꯑꯗꯨꯝ ꯊꯝꯃꯨꯡꯗ ꯂꯩꯗ
ꯇꯨꯝꯅꯕ ꯈꯛꯇ ꯉꯥꯏꯔꯦꯗꯅ
ꯎꯝ ꯇꯨꯝꯅꯕ ꯃ ꯊꯕꯛ ꯑꯣꯏꯔꯦ
ꯑꯍꯣꯏ ꯑꯗꯨꯅꯦ
ꯇꯨꯝꯃꯦ ꯍꯧꯒꯠꯂꯦ ꯐꯝꯃꯦ ꯂꯦꯃꯤ ꯃꯨꯛ ꯆꯥꯔꯦ
ꯃꯨꯛ ꯆꯥꯔꯦ
ꯃꯣꯛ ꯇꯨꯝꯃꯦ ꯂꯣꯏꯔꯦ ꯑꯗꯨꯅ ꯅꯨꯡꯉꯥꯏꯕ ꯍꯥꯏꯁꯦ
ꯑ ꯑꯗꯅꯦꯕ
ꯅꯨꯡꯉꯥꯏꯌꯦ ꯑꯗꯨꯅ ꯑꯇꯩꯁꯨ ꯇꯧꯅꯤꯡꯗꯦ ꯑꯃ ꯍꯥꯏꯌꯦ ꯑꯃ ꯍꯥꯏꯌꯦ
ꯑꯣ
ꯑꯃ ꯇꯧꯋꯦ ꯇꯜꯂꯦ ꯑꯃ ꯇꯧꯋꯦ ꯇꯜꯂꯦ
ꯇꯟꯕ ꯉꯥꯛꯄ
ꯀꯩꯗꯧꯔꯗꯤ ꯆꯥꯒꯦꯔꯥ ꯀꯃꯥꯏꯟ ꯇꯧꯔꯗꯤ ꯇꯨꯝꯔꯗꯤ ꯇꯨꯝꯁꯦꯔꯥ
ꯑꯥ